ꯇꯧꯁꯟꯁꯤꯅꯣ ꯀꯃꯥꯏꯅ ꯇꯧꯁꯦꯕ
ꯀꯤ ꯌꯥꯎꯁꯪꯁꯦ ꯑꯗꯨꯝ ꯍꯥꯏꯗꯤ ꯃꯅꯥꯕꯁꯨ ꯑꯣꯏꯁꯅꯣ ꯑꯗꯣ ꯀꯃꯥꯏ ꯀꯃꯥꯏꯅ ꯇꯧ ꯍꯧꯖꯤ
ꯆ ꯆꯈꯄꯠꯇꯥꯗ ꯏꯔꯝ ꯆꯥꯡ
ꯑꯍꯥꯅꯕꯥ ꯅꯨꯃꯤꯠꯁꯨ ꯑꯗꯣ ꯅꯣꯏ ꯂꯩꯀꯥꯏ ꯌꯥꯎꯁꯪꯒꯤꯗꯣ ꯅꯣꯏ ꯂꯩꯀꯥꯏ ꯂꯝꯄꯥꯛ ꯑꯃ ꯂꯩꯕꯗꯣ
ꯎꯝ
ꯍꯧꯗ ꯍꯟꯗꯛ ꯁꯪꯒ ꯁꯥꯍꯧꯕ꯭ꯔꯥ ꯀꯩꯅꯣꯝꯅ ꯇꯧꯍꯧꯋꯤꯅꯦ
ꯑꯦ ꯑꯩꯈꯣꯏꯒꯤꯗꯤ ꯀꯩꯅꯣ ꯇꯧꯋꯦ ꯑꯩꯈꯣꯏꯒꯤꯗꯤ ꯑꯩꯈꯣꯏꯗꯤ ꯌꯥꯎꯁꯪ ꯂꯥꯛꯄꯁꯦꯀꯣ ꯑꯩꯈꯣꯏꯗꯤ ꯌꯥꯎꯁꯪꯒꯤ ꯁꯪꯁꯦ ꯀꯝꯄꯜꯁꯔꯤꯅꯦ ꯁꯥꯗꯣꯏꯁꯦ ꯑꯩꯈꯣꯏꯒꯤꯗꯤ ꯌꯥꯎꯁꯪꯒꯤ ꯁꯪ ꯁꯥꯗꯕ ꯍꯥꯏꯗꯤ ꯍꯥꯏꯗꯤ ꯂꯩꯀꯥꯏ ꯑꯉꯥꯡ ꯃꯌꯥꯝ ꯂꯩꯕꯅꯤꯅꯀꯣ ꯑꯗꯨ ꯂꯝꯄꯥꯛꯇꯨꯗ ꯁꯪꯗꯣ ꯁꯥꯔꯒ ꯃꯩ ꯊꯥꯔꯒ ꯑꯗꯨꯗꯒꯤ ꯂꯣꯏꯅ ꯈꯣꯡꯁꯥꯟꯗꯣꯏꯅꯦꯕ
ꯑ ꯑꯗꯨꯅꯦ ꯑꯁ ꯍꯥꯏꯗꯤ ꯑꯩꯈꯣꯏ ꯁ꯭ꯋꯥꯏꯁꯤꯗꯤ ꯑꯗꯨꯗꯤ ꯍꯥꯏꯗꯤ ꯑꯩꯈꯣꯏꯒꯤꯗꯤ ꯂꯩꯀꯥꯏꯁꯦ ꯂꯝꯁꯦ ꯄꯤꯛꯄꯅꯤꯅ ꯂꯝꯄꯥꯛꯁꯨ ꯂꯩꯕ ꯗꯅ ꯑꯗꯨꯅ ꯑꯩꯈꯣꯏ ꯌꯨꯝꯊꯣꯡꯗ ꯍꯥꯏꯗꯤ ꯑꯉꯥꯡꯁꯤꯡꯅ ꯁꯪ ꯃꯆꯥ ꯃꯆꯥ ꯈꯔ ꯈꯔ ꯁꯥꯟꯅꯕꯕꯨꯗꯤ ꯑꯗꯨꯝ ꯌꯥꯎꯋꯦꯗ ꯇꯧꯋꯦ ꯌꯥꯝ ꯐꯖꯅ ꯍꯥꯏꯗꯤ ꯂꯝꯄꯥꯛꯇꯒ ꯁꯪ ꯆꯥꯎꯅꯒ ꯁꯥꯔꯒ ꯂꯩꯍꯧꯕꯗꯣ
ꯍꯣꯏ ꯍꯣꯏ
ꯗ ꯑꯁ ꯅꯍꯥꯟꯋꯥꯏꯑ ꯑꯉꯥꯡ ꯑꯣꯏ
ꯎꯝ ꯎꯝ ꯑꯁ ꯍꯧꯖꯤꯛꯀꯥꯟꯗꯤ ꯌꯥꯎꯁꯪꯁꯦ ꯌꯥꯝ ꯈꯦꯠꯅꯔꯦꯗ ꯑꯩꯈꯣꯏ ꯊꯥꯏꯅ ꯍꯥꯏꯗꯤ ꯑꯉꯥꯡ ꯃꯆꯥ ꯑꯣꯏꯔꯤꯀꯥꯟꯗ ꯑꯩꯈꯣꯏꯅ ꯇꯧꯔꯛꯄꯗꯨꯒ ꯍꯧꯖꯤꯛꯀꯤ ꯃꯇꯝ ꯌꯥꯎꯁꯪꯁꯤꯒꯗꯤ ꯈꯦꯅꯔꯦ ꯈꯦꯅꯔꯦ ꯍꯥꯏꯕꯗꯤ ꯑꯩꯈꯣꯏꯅ ꯄꯤꯛꯏꯀꯥꯟꯗ ꯇꯧꯕꯗꯤ ꯎꯝ ꯌꯥꯎꯁꯪꯁꯦ ꯌꯨꯝꯊꯣꯡ ꯈꯨꯗꯤꯡꯒꯤꯅꯦꯕ ꯁꯥꯔꯝꯃꯤꯁꯦ ꯅꯠꯇ꯭ꯔꯥ ꯏꯁꯝ ꯁꯝꯅ ꯍꯥꯏꯔꯕꯗ ꯌꯦꯡꯉꯨ ꯑꯩꯈꯣꯏꯕꯨꯛꯇ ꯑꯩꯈꯣꯏꯅ ꯑꯉꯥꯡ ꯑꯣꯏꯔꯤꯀꯥꯟꯗ ꯌꯥꯎꯁꯪ ꯅꯨꯃꯤꯠ ꯃꯉꯥꯅꯤ ꯇꯔꯥꯅꯤ ꯋꯥꯠꯂꯤꯀꯥꯟꯗ ꯑꯩꯈꯣꯏ ꯌꯥꯎꯁꯪ ꯁꯥꯔꯤꯅꯤꯅ ꯌꯦꯟꯗꯧꯒ ꯌꯥꯟꯗꯅ ꯆꯔꯨꯒ ꯊꯤꯗꯅ ꯁꯥꯏꯅꯦꯕ ꯑꯩꯈꯣꯏ ꯌꯨꯝꯊꯣꯡ ꯈꯨꯗꯤꯡꯒꯤ ꯌꯥꯎꯁꯪ ꯃꯥꯥꯏ ꯃꯥꯒꯤ ꯒ꯭ꯔꯨꯞ ꯒ꯭ꯔꯨꯞ ꯁꯦꯝꯃ ꯍꯧꯒꯠꯅꯕ ꯄꯥꯔꯇꯤꯗꯣ ꯑꯗꯨꯗꯒꯤ ꯃꯐꯝ ꯑꯃꯗ ꯁꯥꯔ ꯁꯥꯔ ꯊꯝꯅꯔꯤꯅꯦꯕ ꯌꯥꯝꯗ꯭ꯔꯕꯗ ꯏꯀꯥꯏ ꯑꯃꯗ ꯌꯨꯝ ꯆꯥꯝꯃ ꯂꯩꯕꯁꯦ ꯌꯥꯎꯁꯪ ꯌꯥꯎꯁꯪ ꯌꯥꯎꯁꯪ ꯁꯥꯏꯁꯦ ꯌꯥꯎꯁꯪ ꯁꯪꯗꯣ ꯍꯨꯝꯗ꯭ꯔꯥꯗꯒꯤ ꯇꯥꯗꯅ ꯁꯔꯤꯅꯦꯕ ꯍꯥꯏꯗꯤ ꯃꯥꯏ ꯃꯥꯏ ꯒ꯭ꯔꯨꯞ ꯈꯥꯏꯗꯣꯛꯅꯔꯛꯄꯗꯨꯅ ꯃꯤ ꯑꯃꯃꯝꯒꯤ ꯁꯥꯕꯃꯛ ꯅꯠꯇ꯭ꯔꯁꯨ ꯀꯣ
ꯃꯥꯅꯦ
ꯑꯗꯨꯃꯥꯏꯅ ꯇꯧꯔꯒ ꯑꯣꯏꯅꯤ ꯑꯗꯨꯒ ꯍꯧꯖꯤꯛꯀꯥꯟꯁꯤꯅ ꯑꯃꯨꯛ ꯌꯥꯎꯁꯪꯁꯦ ꯏꯁꯝ ꯁꯝꯅ ꯍꯥꯏꯔꯕꯗ ꯂꯩꯀꯥꯏꯁꯤꯗ ꯂꯩꯀꯥꯏ ꯑꯃꯗ ꯌꯥꯎꯁꯪ ꯑꯃꯗꯒꯤ ꯍꯦꯟꯅ ꯁꯥꯕꯃ ꯎꯗ꯭ꯔꯦ ꯑꯗꯨꯒ ꯁꯨꯡꯁꯥ ꯁꯥꯗꯕ ꯐꯥꯎꯗ ꯌꯥꯎꯋꯦꯕ ꯈꯦꯠꯅꯕꯁꯦ ꯌꯦꯡꯉꯣꯕ ꯑꯗꯨꯒ ꯊꯥꯏꯅꯗꯤ ꯌꯥꯎꯁꯪ ꯐꯤ ꯃꯨꯟꯕ ꯌꯥꯎꯁꯪ ꯁꯦꯟ ꯊꯠꯄ ꯀꯥꯏꯅꯒ ꯂꯩꯅꯔꯝꯃꯤꯗꯅ
ꯑꯥ
ꯑꯗꯣ ꯑꯗꯨꯃꯥꯏꯅ ꯇꯧꯕꯁꯦ ꯍꯧꯖꯤꯛꯀꯥꯟꯗꯤ ꯌꯥꯎꯁꯪꯒꯤ ꯅꯨꯃꯤꯗꯥꯡ ꯌꯥꯎꯁꯪ ꯍꯧꯕꯒꯤ ꯅꯨꯃꯤꯗꯥꯡ ꯋꯥꯏꯔꯝꯁꯤꯗ ꯑꯉꯥꯡ ꯃꯆꯥ ꯈꯔ ꯈꯔꯅ ꯄꯩꯁꯥ ꯈꯥꯏꯕ ꯂꯥꯛꯄ ꯅꯠꯇꯅꯀꯣ
ꯎꯝ
ꯑꯉꯥꯡ ꯃꯆꯥꯗꯨꯐꯧꯗ ꯂꯥꯛꯇ꯭ꯔꯦꯗ ꯄꯥꯛꯅ ꯍꯥꯏꯅ ꯁꯨꯝ ꯎꯕꯗ ꯈꯪꯕꯗ ꯅꯣꯏ ꯑꯗꯣꯝꯗꯕꯨ ꯑꯉꯥꯡ ꯀꯌꯥꯝ ꯂꯥꯛꯈꯤꯅꯦ ꯄꯩꯁꯥ ꯈꯥꯏꯕ
ꯑꯗꯨꯅꯦ ꯍꯥꯏꯗꯤ ꯅꯍꯥꯟꯋꯥꯏ ꯑꯩꯈꯣꯏꯅꯒ ꯄꯤꯛꯏꯀꯥꯟꯗꯗꯤ ꯁꯦꯜ ꯈꯥꯏꯕ ꯅꯅꯥꯀꯊꯦꯡ ꯆꯠꯄꯒꯁꯦ ꯑꯗꯨꯝ ꯐꯅꯌꯥꯝ ꯐꯅꯌꯥꯝ ꯆꯠꯅꯩꯗꯅꯀꯣ ꯍꯧꯖꯤꯛ ꯃꯇꯝꯁꯤꯗꯤ ꯎꯝ ꯍꯧꯖꯤꯛꯀꯤ ꯃꯇꯝꯁꯤꯗꯤ ꯍꯥꯏꯗꯤ ꯑꯉꯥꯡꯁꯤꯡꯁꯦ ꯀꯃꯥꯏꯅ ꯇꯧꯕꯅꯣ ꯈꯪꯗꯦ ꯑ ꯑꯁꯛ ꯅꯨꯡꯉꯥꯏ ꯀ ꯀꯩꯅꯣ ꯀꯨꯝꯍꯩ ꯑꯃ ꯂꯥꯛꯑꯒ ꯍꯥꯏꯗꯤ ꯑꯉꯥꯡꯁꯦ ꯍꯥꯏꯗꯤ ꯄꯨꯟꯅ ꯄꯨꯟꯁꯤꯟꯕꯗ ꯍꯥꯏꯕꯗꯤ ꯑꯅꯤ ꯑꯍꯨꯝ ꯑꯅꯤ ꯑꯍꯨꯝꯁꯦ ꯍꯥꯏꯕꯗꯤ ꯒ꯭ꯔꯨꯞꯁꯦ ꯃꯣꯏ ꯃꯉꯥ ꯇꯔꯨꯛ ꯁꯃꯥꯏꯅꯗ ꯍꯦꯟꯅꯕꯨ ꯂꯥꯛꯇꯦꯅꯦ
ꯑꯗꯨꯅꯦ ꯑꯗꯨꯅꯦ ꯑꯗꯣ ꯑ ꯑꯩꯈꯣꯏꯗꯤ ꯄꯩꯁꯥꯒꯁꯦ ꯑꯗꯨꯝ ꯃꯣꯏ ꯑꯉꯥꯡ ꯃꯌꯥꯝ ꯂꯥꯛꯀꯅꯤ ꯀꯥꯏꯅ ꯄꯩꯁꯥꯒꯁꯦ ꯑꯗꯨꯝ ꯊꯝꯃꯤꯕ ꯍꯥꯏꯗꯤ ꯄꯩꯁꯥ ꯑꯉꯥꯡ ꯂꯥꯛꯑꯀꯥꯟꯗ ꯄꯩꯁꯥ ꯀꯩ ꯀꯥꯞꯄꯤꯅꯕꯅ ꯑꯗꯒꯤ ꯊꯥꯏꯅ ꯊꯥꯏꯅꯉꯩꯗꯗꯤ ꯌꯦꯡꯉꯣ ꯑꯩꯈꯣꯏꯗꯤ ꯑ ꯂꯨꯄꯥ ꯇꯔꯥꯒ ꯄꯤꯔꯛꯑꯗꯤꯦ ꯑꯩꯣꯏ ꯍꯔꯥꯎꯕꯗ ꯀꯣꯏꯆꯦꯜ ꯆꯦꯜꯂꯤꯉꯦꯕ ꯑꯗꯒꯤ
ꯃꯥꯅꯦ
ꯄꯩꯁꯥ ꯂꯩꯇ꯭ꯔꯒꯅ ꯍꯦꯛ ꯏꯟꯁꯥꯡꯅ ꯄꯤꯕꯤꯔꯛꯄꯁꯨ ꯌꯥꯎꯋꯤ ꯆꯦꯡ ꯄꯤꯔꯛꯄꯁꯨ ꯌꯥꯎꯏꯤ ꯆꯥꯛ ꯄꯤꯔꯛꯄ ꯀꯩꯅꯣ ꯄꯤꯔꯛꯄꯁꯨ ꯌꯥꯎꯏ ꯄꯣꯠ ꯆꯩ ꯇꯤꯜꯍꯧ ꯀꯔꯤ ꯀꯔꯥ ꯄꯤꯔꯛꯇ꯭ꯔꯅꯦ ꯑꯗꯨꯝ ꯑꯗꯨꯗꯨꯅ ꯊꯝꯖꯤꯜꯂꯒ ꯑꯩꯈꯣꯏ ꯆꯥꯛ ꯆꯥꯅꯅꯕꯅ ꯊꯝꯃꯤꯅꯦꯕ ꯅꯠꯇ꯭ꯔꯥ ꯑꯗꯒꯤ ꯑꯗꯒꯤ ꯂꯩꯁꯥꯕꯤ ꯃꯆꯥꯈꯩꯅ ꯁꯣꯔꯣꯛꯇ ꯊꯣꯛꯑꯒ ꯐꯤ ꯃꯨꯟꯕ ꯄꯩꯁꯥ ꯃꯨꯟꯕ ꯄꯥꯈꯪ ꯂꯥꯛꯄ ꯀꯔꯤ ꯂꯝ ꯂꯝꯗꯒꯤ ꯂꯥꯛꯄ ꯃꯌꯥꯝꯗꯒꯤ ꯃꯨꯟꯕ ꯀꯥꯏꯗꯣ ꯍꯧꯖꯤꯛ ꯃꯇꯝꯗꯗꯤ ꯑꯗꯨꯗꯣ ꯑꯁ ꯄꯥꯛꯅ ꯎꯈꯤꯗ꯭ꯔꯦꯗ
ꯑꯣ ꯑꯗꯨꯅꯦ ꯍꯥꯏꯗꯤ ꯁꯥꯕꯤꯁꯤꯡꯁꯤꯁꯨ ꯍꯥꯏꯗꯤ ꯑꯗꯨꯃꯥꯏꯅ ꯄꯤꯡ ꯃꯨꯟꯕ ꯀꯩꯗꯧꯕꯁꯦ ꯄꯥꯛꯅ ꯊꯣꯛꯅꯗ꯭ꯔꯦ ꯍꯥꯏꯗꯤ ꯑꯗꯒꯤ ꯑꯉꯥꯡ ꯍꯥꯏꯗꯤ ꯈꯔ ꯈꯔ ꯏꯪꯈꯠꯂꯛꯄ ꯃꯣꯏꯁꯤꯡꯅ ꯑꯃꯅꯤ ꯑꯃꯅꯤ ꯊꯠꯆꯕ ꯅꯠꯇꯅ
ꯍꯣꯏ
ꯑꯗꯨꯅꯤ ꯌꯥꯎꯁꯪꯒꯁꯤꯗꯤ ꯍꯥꯏꯗꯤ ꯉꯍꯥꯟꯋꯥꯏꯅ ꯌꯥꯝ ꯍꯦꯜꯂꯤꯗ ꯌꯥꯎꯁꯪ ꯃꯥꯟꯕꯁꯦ
ꯍꯣꯏ ꯑꯗꯨꯅꯦ ꯑꯗꯨꯅꯦ
ꯑꯗꯣ ꯑꯁ ꯍꯥꯏꯗꯤ ꯑꯩꯈꯣꯏꯒꯤꯕꯨꯗꯤ ꯂꯝꯄꯥꯛꯇꯥꯥꯏ ꯂꯝ ꯂꯝꯄꯥꯛ ꯁꯨ ꯂꯩꯇꯦ ꯑꯩꯈꯣꯏ ꯂꯩꯀꯥꯏꯁꯦ ꯂꯝ ꯄꯤꯛꯄꯅꯤꯅ ꯂꯝꯄꯥꯛꯁꯨ ꯂꯩꯇꯦ ꯇꯔꯦꯗꯣ ꯏꯇ ꯈꯣꯏꯒꯤꯗꯤ ꯂꯝꯄꯥꯛꯁꯨ ꯑꯆꯧꯕ ꯑꯃ ꯂꯩꯕꯅꯤꯅ ꯍꯟꯗꯛꯀꯤ ꯌꯥꯎ ꯁꯪꯖꯤꯗꯤ ꯍꯥꯏꯗꯤ ꯏꯇꯥꯥꯎꯍꯣꯏ ꯂꯩꯀꯥꯏꯒꯤ ꯂꯩꯁꯥꯕꯤꯁꯤꯡꯅ ꯀꯩꯅ ꯁꯤꯜꯂꯒ ꯊꯥꯕꯜ ꯑꯆꯧꯕ ꯑꯃꯒꯗꯤ ꯂꯩꯔꯝꯗꯧ ꯃꯥꯜꯂꯤꯗ
ꯑꯁ ꯂꯩꯌꯦ ꯑꯗꯨꯒꯅꯦ ꯊꯥꯕꯜ ꯍꯥꯏꯔꯒꯅꯦ
ꯎꯝ
ꯑꯩꯈꯣꯏꯅ ꯑꯉꯥꯡ ꯑꯣꯏꯔꯤꯀꯥꯟꯗ ꯍꯥꯏꯗꯤ ꯑꯩꯈꯣꯏꯅꯦ ꯍꯣꯏ ꯑꯩꯈꯣꯏ ꯏꯃꯥꯕꯣꯛ ꯍꯣꯏꯅ ꯃꯣꯏ ꯆꯣꯡꯄ ꯊꯥꯕꯜ ꯈꯨꯆꯣꯡꯗꯨꯒ ꯍꯧꯖꯤꯛꯀꯥꯟꯒꯤ ꯊꯥꯕꯜꯒꯗꯤ ꯌꯥꯝ ꯈꯦꯠꯅꯔꯦꯗ ꯁ ꯌꯦꯡꯉꯣ ꯃꯣꯏ ꯍꯧꯖꯤꯛꯀꯥꯟ ꯊꯥꯕꯜꯗꯤ ꯃꯈꯥꯗ ꯀꯥꯔꯄꯦꯠꯀ ꯊꯥꯗꯅ ꯑꯗꯒꯤ ꯕꯜꯕꯀꯁꯦ ꯎꯝ ꯋꯥ ꯋꯥꯒꯤ ꯄꯔꯤꯡ ꯄꯔꯤꯡ ꯈꯨꯗꯤꯡꯒꯤꯕꯨ ꯊꯥꯟꯕ꯭ꯔꯥ ꯀꯩꯅꯣꯝ ꯇꯧꯋꯤꯅꯦ ꯑꯩꯅ ꯎꯕꯗ ꯊꯥꯏꯅꯉꯥꯏꯗꯗꯤ ꯍꯥꯞꯂꯦꯟꯗꯣ ꯑꯃꯈꯛ ꯇꯪ ꯊꯥꯜꯂꯒ ꯃꯌꯥꯏꯗ ꯊꯝꯃꯒ ꯅꯠꯇ꯭ꯔ ꯆꯣꯡꯅꯕꯗꯣ ꯑꯗꯒꯤ ꯍꯧꯖꯤꯛꯀꯥꯟꯒꯤꯗꯤ ꯑꯗꯨꯃꯥꯏꯅ ꯕꯂꯞ ꯗꯦꯀꯣꯔꯦꯁꯟ ꯁꯦꯝꯃꯦ ꯑꯗꯒꯤ ꯃ꯭ꯌꯨꯖꯤꯛꯇꯗ ꯏꯁꯝ ꯁꯝꯅ ꯍꯥꯏꯔꯕꯗ ꯃ꯭ꯌꯨꯖꯤꯛꯇꯣ ꯀꯌꯥꯅꯣ ꯃꯣꯏꯅ ꯊꯥꯔꯤꯗꯨꯕꯣ
ꯑꯗꯨꯅꯦ ꯍꯧꯖꯤꯛꯇꯤ ꯍꯥꯏꯗꯤ ꯑꯁ ꯄꯨꯔꯥ ꯍꯥꯏꯗꯤ ꯌꯥꯝ ꯄꯥꯛ ꯄꯥꯛꯊꯣꯛ ꯆꯥꯎꯊꯣꯛꯅ ꯏꯅ ꯇꯧꯔꯤꯁꯦ
ꯑꯗꯨꯝ ꯃ꯭ꯌꯨꯖꯤꯛꯇꯣ ꯌꯦꯡꯉꯣ ꯑꯗꯨꯃꯥꯏꯅ ꯃ꯭ꯌꯨꯖꯤꯛꯀꯤ ꯐꯤꯖꯟ ꯐꯤꯖꯪꯒꯁꯨ ꯈꯟꯖꯤꯜꯂꯦ ꯐꯤꯖꯪꯒꯤ ꯑꯗꯒꯤ ꯂꯥꯏꯠꯀꯤ ꯑꯗꯒꯤ ꯀꯔꯤꯒꯤ ꯀꯔꯤꯒꯤ ꯂꯣꯏꯅ ꯄꯨꯟꯖꯟꯂꯒ ꯊꯥꯕꯜ ꯑꯃ ꯁꯤꯟꯕꯗ ꯂꯨꯄꯥ ꯂꯥꯛ ꯑꯅꯤ ꯗꯩ ꯇꯥꯗ꯭ꯔꯦ ꯑꯗꯨ ꯌꯦꯡꯉꯣ ꯄꯩꯁꯥꯁꯤ ꯂꯨꯄꯥ ꯂꯥꯛ ꯑꯅꯤꯗꯨꯗꯤ ꯌꯦꯡꯉꯣ ꯄꯩꯁꯥꯗꯣ ꯌꯥꯝ ꯌꯥꯝꯃꯗ꯭ꯔꯥ ꯂꯨꯄꯥ ꯂꯥꯛ ꯑꯅꯤꯒꯥꯏꯁꯤ ꯌꯥꯝ ꯌꯥꯝꯒꯔꯕ ꯄꯩꯁꯥꯅꯦꯕ ꯑꯗꯣ
ꯃꯥꯅꯦ
ꯌꯦꯡꯉꯣ ꯑ ꯑꯩꯈꯣꯏ ꯏꯅꯦ ꯍꯣꯏ ꯀꯥꯟꯗꯗꯤ ꯂꯨꯄꯥ ꯂꯥꯛ ꯑꯅꯤꯌꯦ ꯂꯨꯄꯥ ꯂꯤꯁꯤꯡ ꯃꯔꯤ ꯃꯉꯥꯅ ꯅꯕꯩꯛ ꯊꯥꯕꯜ ꯁꯤꯜꯂꯤꯅꯦꯕ ꯑꯗꯒꯤ ꯊꯥꯕꯜ ꯈꯨꯆꯣꯡꯁꯨ ꯑꯗꯨꯝ ꯈꯦꯠꯅꯩꯗ ꯍꯧꯖꯤꯛꯀꯥꯟꯗꯤ ꯃꯌꯨꯖꯤꯛꯁꯦ ꯌꯥꯝ ꯂꯥꯡꯕ ꯃ꯭ꯌꯨꯖꯤꯛ ꯑꯣꯏ ꯊꯥꯏꯅꯗꯅ ꯑ ꯗꯣꯜ ꯑꯃꯒ ꯑꯗꯒꯤ ꯁꯤꯇ꯭ꯔꯟ ꯄꯇ꯭ꯔꯥ ꯑꯃꯒ ꯄꯦꯅꯥ ꯑꯃꯒ ꯇꯧꯔꯒ ꯇꯞꯅ ꯇꯞꯅ ꯇꯞꯅ ꯆꯣꯡꯕꯅꯦꯕ ꯑꯁ ꯍꯧꯖꯤꯛꯀꯥꯟ ꯊꯥꯕꯜꯁꯤꯗꯤ ꯀꯩꯅꯣꯅꯦ ꯐꯟ ꯐꯥ ꯐꯟ ꯐꯟ ꯄꯥꯞ ꯐꯟꯐꯞ ꯒꯌꯥꯟ ꯃꯦꯟ ꯇꯥꯗꯦ ꯄꯤꯠꯄ ꯄꯤꯛꯄ ꯅꯪꯁꯨ ꯑꯗꯨꯝ ꯎꯔꯝꯒꯅꯤꯗ
ꯃꯥꯅꯦ ꯃꯥꯅꯦ ꯆꯨꯝꯃꯦ
ꯑꯥ
ꯑꯗꯨꯅꯦ ꯑꯗꯣ ꯍꯧꯖꯤꯛꯀ ꯍꯧꯖꯤꯛ ꯃꯇꯝꯁꯦ ꯑꯗꯨꯅꯦ ꯉꯍꯥꯟꯋꯥꯏꯒ ꯌꯥꯝ ꯈꯦꯠꯅꯔꯦ ꯑꯗꯣ ꯍꯥꯏꯗꯤ ꯑꯥ ꯌꯥꯎꯁꯪꯁꯦ ꯍꯥꯏꯗꯤ ꯅꯨꯃꯤꯠ ꯃꯉꯥꯅꯤꯅꯤꯗꯅ ꯇꯧꯔꯤꯁꯦ
ꯎꯝ
ꯑꯉꯥꯅꯤꯁꯦ ꯂꯣꯏꯔꯒ ꯇꯔꯨꯛ ꯅꯤ ꯁꯨꯕ ꯅꯨꯃꯤꯠꯁꯤꯗ ꯍꯥꯏꯗꯤ ꯑꯩꯈꯣꯏ ꯆꯥꯛ ꯆꯥꯅꯕ ꯍꯥꯏꯅ ꯑꯃꯁꯨ ꯂꯩꯗꯅꯀꯣ
ꯑ
ꯑꯗꯣ ꯍꯥꯏꯗꯤ ꯆꯥꯛ ꯆꯥꯅꯕꯁꯦ ꯇꯔꯨꯛꯅꯤ ꯁ ꯅꯨꯃꯤꯠꯇ ꯑꯣꯏꯕꯅꯤꯅ ꯑꯩꯈꯣꯏꯁꯨ ꯀ ꯀꯩꯅꯣ ꯈꯤꯇꯪꯡ ꯆꯥꯟꯅꯅꯕ ꯁꯦꯝ ꯁꯥꯁꯤꯗꯅ
ꯍꯣꯏ ꯑꯁ ꯑꯗꯨꯗꯤꯅꯦ ꯈꯪꯗꯣꯏꯅꯦ ꯇꯧꯔꯤꯁꯦ
ꯑꯗꯣ ꯑ ꯅꯨꯃꯤꯠ ꯊꯥꯏꯅꯗꯤ ꯅꯨꯃꯤꯠ ꯇꯔꯨꯛꯅꯤ ꯇꯔꯨꯛꯅꯤ ꯐꯥꯎꯅꯦꯕ ꯇꯧꯅꯔꯤꯁꯤ ꯅꯠꯇ꯭ꯔꯥ ꯆꯥꯛꯀ ꯆꯥꯟꯅꯗꯅ ꯈꯣꯠꯇꯅ ꯂꯩꯁꯥꯕꯤꯁꯤꯡꯁꯦ ꯑꯗꯩ ꯍꯠꯂꯪꯀꯥꯒ ꯇꯧꯔꯤꯅ ꯀꯥꯏꯅ ꯇꯨꯔꯦꯟꯗꯒ ꯄꯨꯈ꯭ꯔꯤꯗꯒ ꯇꯧꯅꯗ꯭ꯔꯣ ꯑꯗꯒꯤ ꯍꯧꯖꯤꯛ ꯏꯀꯥꯟꯒꯤꯗꯤ ꯍꯂꯪꯒꯥꯥꯁꯦ ꯍꯂꯪꯀꯥ ꯑꯣꯏꯗ꯭ꯔꯦ ꯍꯧꯖꯤꯛꯀꯥꯟꯗꯤ ꯋꯥꯇꯔ ꯐꯦꯁꯇꯤꯚꯦꯜꯅ ꯑꯣꯟꯊꯣꯛꯈ꯭ꯔꯦꯅꯦ ꯑꯃ ꯍꯂꯪ ꯀꯅꯥ ꯇꯕꯤꯗ ꯋꯥꯇꯔ ꯐꯦꯁꯇꯤꯚꯦꯜꯗ ꯑꯃ ꯊꯣꯛꯂꯛꯄꯗꯣ ꯈꯪꯉꯤꯗꯅ
ꯑꯥ ꯈꯉꯦ ꯈꯪꯉꯦ
ꯑꯗꯨ ꯑꯣꯟꯊꯣꯛꯈ꯭ꯔꯦ
ꯑꯣ
ꯆꯥꯎꯈꯠꯂꯛꯄꯒꯤ ꯃꯇꯨꯡ ꯏꯟꯅ ꯍꯣꯡꯉꯦ ꯑꯗꯨꯅ ꯇꯧꯁꯦ ꯌꯥꯎꯁꯪ ꯀꯔꯤ ꯀ ꯀꯨꯝꯍꯩꯁꯤꯡꯁꯦ ꯑꯁ ꯂꯣꯏꯅ ꯃꯊꯪ ꯃꯊꯪ ꯂꯣꯏ ꯑꯑꯣꯟꯕ ꯑꯃ ꯂꯥꯛꯑꯦꯗ ꯃꯥꯟꯁꯤꯜꯂꯛꯇ꯭ꯔꯦꯕ ꯇꯧꯁꯦ ꯀꯨꯝꯍꯩꯅꯦ ꯀꯥꯏꯅ ꯇꯧꯖꯩ ꯇꯧꯔꯤꯁꯦ ꯃꯑꯣꯡ ꯑꯝꯇ ꯃꯥꯟꯗ꯭ꯔꯦꯕ ꯑꯗ ꯅꯣꯣꯏꯗꯤ ꯀꯩꯅꯣ ꯇꯧꯗ꯭ꯔꯣ ꯍꯟꯗ ꯊꯕꯜ ꯆꯣꯡꯗ꯭ꯔꯣ ꯄꯩꯥ ꯊꯄ ꯊꯣꯛꯀꯗ꯭ꯔꯣ ꯀꯃꯥꯏ ꯀꯃꯥꯏ ꯇꯧꯕꯅꯣ
ꯊꯥꯕꯜꯁꯦ ꯍꯥꯏꯕꯗꯤ ꯑꯩꯈꯣꯏꯁꯨ ꯑꯗꯨꯝ ꯀꯩꯅꯣ ꯑꯩꯈꯣꯏ ꯂꯩꯀꯥꯏꯒꯤ ꯂꯩꯁꯥꯕꯤ ꯏꯆꯦꯁꯤꯡ ꯍꯥꯏꯗꯤ ꯑꯩꯈꯣꯏꯗꯒꯤ ꯍꯕ ꯃꯌꯥꯝ ꯂꯩꯗꯅ ꯑꯁꯤ ꯃꯣꯏꯁꯤꯡꯁꯤꯅꯕꯨꯗꯤ ꯁꯤꯟꯕꯗꯤ ꯁꯤꯠꯂꯛꯀꯅꯤ ꯑꯗꯨꯒ ꯃꯣꯏꯅꯁꯤ ꯆꯠ ꯀꯥꯟꯗ ꯑꯗꯨꯝ ꯍꯥꯏꯗꯤ ꯃꯣꯏꯅ ꯈꯔ ꯑꯍꯟ ꯑꯣꯏꯕꯅꯤꯅ ꯑꯗꯨꯃꯥꯏꯅ ꯃꯣꯏ ꯊꯣꯛꯑꯣ ꯁꯤ ꯇꯧꯁꯦ ꯁꯤ ꯇꯧꯁꯦꯅ ꯍꯥꯏꯕ ꯃꯇꯝꯗꯣ ꯑꯗꯨꯗ ꯑꯣꯏꯅ ꯍꯥꯏꯗꯤ ꯊꯣꯛꯇꯣꯏꯅꯦꯕ ꯑꯩꯈꯣꯏꯁꯨ
ꯎ
ꯑꯗꯣ ꯍꯧꯖꯤꯛ ꯐꯥꯎꯕꯒꯤ ꯑꯣꯏꯅꯗꯤ ꯃꯣꯏ ꯍꯥꯏꯗꯤ ꯌꯥꯎꯁꯪꯗ ꯈꯤꯇꯪ ꯍꯧꯁꯨ ꯍꯧꯗ꯭ꯔꯤꯕꯒꯤꯔ ꯈꯪꯗꯦ ꯊꯣꯏꯗꯣꯛꯄꯕꯨꯗꯤ ꯍꯥꯏꯔꯛꯇꯦ꯫
ꯎꯝ
ꯑꯗꯣ ꯌꯥꯎꯁꯪꯁꯦ ꯍꯥꯏꯗꯤ-ꯁꯤ-ꯂꯣꯏꯔꯒ ꯀ ꯑꯩꯈꯣꯏ ꯀꯥꯡꯒꯨꯁꯦ ꯍꯥꯏꯗꯤ ꯆꯥꯛ ꯑꯇꯪꯗꯤ ꯆꯥꯅꯁꯤꯗꯅ꯫
ꯌꯥꯏꯌꯦ-ꯌꯥꯏꯌꯦ-ꯆꯥꯅꯁꯦ ꯆꯥꯥꯅꯁꯦ ꯑꯩꯈꯣꯏꯁꯨ ꯃꯧ-ꯑ-ꯅꯨꯃꯤꯠ ꯑꯃ ꯂꯦꯞꯊꯣꯛꯑꯦꯗꯅ ꯊꯕꯛ ꯁꯝꯅꯕ꯭ꯔꯥ ꯑꯗꯣ ꯌꯦꯡꯉꯦꯗꯅ ꯑꯗꯨꯗꯨꯒ ꯇꯧꯔꯒ ꯆꯥꯟꯅꯔꯁꯨ ꯌꯥꯏꯌꯦ꯫
ꯍꯣꯏ ꯍꯥꯏꯗꯤ ꯃꯉꯥꯅꯤ ꯆꯟꯕ ꯅꯨꯃꯤꯠꯇꯨꯗꯔꯥ ꯅꯠꯇ꯭ꯔꯒꯅ ꯅꯣꯡꯉꯥꯜꯂꯒ ꯇꯔꯨꯛꯅꯤ ꯃꯌꯥꯝꯅ ꯆꯥꯟꯅꯕ ꯅꯨꯃꯤꯠꯇꯨꯗ꯭ꯔꯥ?
ꯍꯣꯏ ꯑꯗꯣ ꯆꯥꯛ ꯆꯥꯅꯕꯗꯤ ꯑꯁ ꯃꯌꯥꯝ ꯆꯥꯅꯕ ꯅꯨꯃꯤꯗꯣ ꯑꯗꯨꯗꯅ ꯍꯦꯟꯅ ꯅꯨꯡꯉꯥꯏꯕꯅꯦꯉꯣ ꯃꯌꯥꯝꯒ꯫ ꯍꯥꯏꯗꯤ ꯂꯩꯀꯥꯏ-ꯂꯩꯀꯥꯏ ꯈꯨꯗꯤꯡꯒꯤ ꯆꯥꯅꯈꯠꯂꯛꯇꯣꯏꯅꯤꯅꯀꯣ ꯍꯜꯂꯪꯀꯀꯗꯣ ꯑꯩꯈꯣꯏꯁꯨ ꯈꯔ ꯌꯥꯎꯁꯤꯔꯣ ꯁꯣꯔꯣꯛꯊꯣꯛꯑꯒ ꯏꯁꯤꯡ ꯁꯤꯟꯇꯦꯛꯁ ꯑꯃ ꯀꯧꯔꯒ꯫
ꯑꯥ ꯌꯥꯏꯌꯦ ꯑꯁ ꯃꯃꯥꯡꯒꯤ ꯌꯥꯎꯁꯪꯒꯤ ꯍꯂꯪꯀꯥꯗꯨꯗꯁꯨ ꯑꯩꯁꯦ ꯌꯥꯎꯕꯨꯗꯤ ꯌꯥꯎꯗ꯭ꯔꯦ ꯑꯗꯨꯑꯣꯏꯁꯨ ꯎꯊꯣꯔꯛ ꯁꯨꯝ ꯈꯤꯇꯪ ꯊꯣꯛꯑ ꯌꯦꯡꯕꯁꯦ ꯁꯣꯔꯣꯛꯇꯒꯁꯦ ꯀꯨꯏꯅ ꯂꯩꯕ ꯉꯝꯕ ꯅꯠꯇꯦꯗ ꯍꯥꯏꯗꯤ ꯂꯝ ꯂꯝꯗꯒꯤ ꯒꯥꯔꯤ-ꯒꯥꯔꯤ ꯍꯦꯛꯇ ꯍꯥꯏꯗꯤ ꯍꯦꯛꯇ ꯏꯁꯤꯡꯁꯦ ꯄꯨꯅꯔꯛꯑꯒ ꯏꯛꯇ
ꯎꯝ
ꯍꯩꯖꯤꯟꯅꯗꯅ ꯇꯧꯕꯁꯤꯗꯅꯦ ꯑꯁ
ꯎꯝ
ꯉꯥꯛꯇꯪꯒ ꯂꯦꯞꯄꯒ ꯂꯩꯕ ꯌꯥꯕ ꯅꯠꯇꯦ ꯍꯥꯏꯗꯤ ꯍꯦꯛꯇ ꯍꯩꯖꯤꯜꯂꯛꯀꯗꯧꯔꯤꯕꯅꯤ ꯆꯦꯟꯖꯟ ꯆꯦꯟꯁꯤꯜꯂꯛꯇꯅ
ꯑꯕꯦꯔꯒꯁꯦ ꯇꯩꯅꯕ ꯊꯣꯏꯅ ꯎꯗ꯭ꯔꯦꯅꯦ ꯍꯧꯖꯤꯛꯀꯥꯟꯒꯤ ꯌꯥꯎꯁꯪꯁꯦ ꯊꯥꯏꯅꯉꯩꯗꯗꯤ ꯑꯕꯦꯔꯁꯦ ꯑꯁ ꯄꯥ ꯇꯩꯅꯕꯅꯦꯍꯦ ꯇꯩꯅꯗ꯭ꯔꯣ
ꯑ ꯍꯧꯖꯤꯛ ꯃꯇꯝꯁꯤꯗ ꯀꯤ ꯍꯥꯏꯗꯤ ꯌꯥꯎꯁꯪ ꯍꯥꯏꯔꯒ ꯍꯥꯏꯗꯤ ꯑ ꯀ꯭ꯂꯕꯁꯤꯡ ꯀꯩꯁꯤꯡꯅꯁꯨ ꯍꯥꯏꯗꯤ ꯏꯁꯄꯣꯔꯠ ꯂꯣꯝꯗ ꯑꯣꯏꯅ ꯑꯣꯟꯊꯣꯛꯑꯒ ꯍꯥꯏꯗꯤ ꯄꯣꯠ ꯔꯣꯝꯗꯅ ꯍꯦꯟꯅ ꯃꯤꯠꯌꯦꯡꯁꯦ ꯊꯝꯃꯒ ꯁꯨꯃꯥꯏꯅꯁꯨ ꯇꯧꯅꯔꯦꯗꯅꯀꯣ
ꯑꯣ ꯆꯨꯝꯃꯦ-ꯆꯨꯝꯃꯦ ꯍꯟꯗꯛ ꯑꯩꯈꯣꯏ ꯍꯧꯖꯤꯛꯀꯥꯟꯒꯤ ꯌꯥꯎꯁꯪꯁꯦ ꯏꯁ꯭ꯄꯣꯔꯠ ꯂꯣꯝꯗ ꯑꯩꯏꯅ ꯂꯣꯏ ꯑꯣꯟꯁꯤꯟꯈ꯭ꯔꯦ ꯑꯃꯔꯣꯝꯗꯗꯤ ꯌꯥꯝ ꯐꯩꯕ ꯑꯩꯈꯣꯏ ꯌꯥꯎꯁꯪ ꯏꯁ꯭ꯄꯣꯔꯠꯅꯦ ꯀꯥꯏꯅꯀꯣ ꯇꯧꯁꯦ ꯑꯗꯣ ꯑꯁ ꯊꯥꯏꯅꯒꯤꯗꯤ ꯌꯥꯎꯁꯪ ꯍꯥꯏꯔꯒꯗꯤ ꯌꯥꯎꯁꯪ-ꯌꯥꯎꯁꯪ ꯑꯣꯏꯅ ꯏꯁꯦꯡ ꯁꯦꯡꯅ ꯂꯩꯖꯕꯁꯦ ꯁꯤꯗꯅ ꯐꯕ꯭ꯔꯥꯅ ꯈꯜꯂꯦ ꯑꯩꯒꯤ ꯋꯥꯈꯜꯗꯗꯤ ꯏꯁ꯭ꯄꯣꯔꯠ ꯍꯥꯏꯁꯤꯗꯤ ꯑꯗꯨꯝ ꯑꯩꯈꯣꯏ ꯇꯧꯅꯤꯡꯕ ꯃꯇꯝꯗ ꯇꯧ ꯌꯥꯏ ꯅꯠꯇ꯭ꯔꯥ ꯑꯗꯣ ꯌꯥꯎꯁꯪ ꯀꯨꯝꯍꯩ ꯍꯥꯏꯁꯤꯗꯤ ꯆꯍꯤ ꯑꯃꯗ ꯑꯃꯨꯛꯇꯪ ꯊꯣꯛꯄ ꯊꯧꯗꯣꯛ-ꯊꯧꯗꯣꯛꯅꯦ ꯑꯗꯨꯅ ꯐꯖꯅ ꯏꯟꯖꯣꯏ ꯇꯧꯊꯣꯛꯄꯁꯦ ꯁꯤꯅ ꯍꯦꯟꯅ ꯐꯠꯇ꯭ꯔꯕ
ꯃꯥꯅꯦ ꯑꯩꯁꯨ ꯑꯗꯨꯃꯥꯏꯅ ꯈꯜꯂꯦ
ꯎꯝ
ꯏꯁ꯭ꯄꯣꯔꯠꯁꯦ ꯑꯗꯨꯝ ꯍꯥꯏꯗꯤ ꯑ ꯏꯁ꯭ꯄꯣꯔꯠꯁꯦ ꯍꯥꯏꯗꯤ ꯑꯉꯥꯡ ꯅꯨꯕꯤꯗꯤ ꯀꯌꯥꯕꯨ ꯍꯥꯏꯗꯤ ꯊꯦꯡꯅꯗ꯭ꯔꯦ ꯍꯥꯏꯗꯤ ꯑꯗꯨꯝ ꯍꯥꯏꯗꯤ ꯑ ꯃꯧꯁꯤꯡꯒꯤ ꯑꯗꯨꯃꯥꯏꯅ ꯑꯗꯩ ꯂꯩꯁꯥꯕꯤꯁꯨ ꯍꯥꯏꯗꯤ ꯊꯧꯔꯤ ꯊꯠ ꯄ ꯁꯦꯟ ꯃꯨꯟꯕ ꯈꯔ ꯊꯣꯛ ꯑꯗꯒꯤ ꯊꯥꯕꯜꯗꯤ ꯀꯩ ꯁꯤꯟꯕꯅꯤꯅ ꯑꯩꯈꯣꯏꯒꯤ ꯃꯔꯨꯏꯑꯣꯏꯅ ꯏꯁ꯭ꯄꯣꯔꯠꯁꯤꯗꯤ ꯑꯩꯈꯣꯏꯒꯤ ꯃꯧꯁꯤꯡꯒꯤ ꯑꯣꯏꯅ-ꯑꯣꯏꯅ ꯂꯣꯏꯅ ꯎꯏꯌꯦꯕ
ꯍꯣꯏ ꯑꯉꯥꯡꯁꯤꯡꯗꯤ ꯏꯌꯥꯎꯕꯨ ꯌꯥꯎꯗꯦꯗ ꯏꯁ꯭ꯄꯣꯔꯠ ꯍꯥꯏꯁꯦ ꯑꯉꯥꯡꯁꯤꯡꯗꯤ ꯌꯥꯎꯁꯪ ꯌꯥꯎ ꯖꯅꯤꯡꯕꯅꯤꯅ ꯌꯥꯎꯁꯪ ꯂꯣꯝꯗ ꯂꯣꯏꯅ ꯌꯥꯎꯖꯩꯌꯦꯕ ꯑꯩꯒꯤ ꯑꯣꯏꯅꯗꯤ ꯄꯥꯝꯖꯗꯦꯗ
ꯍꯣꯏ ꯑꯗꯣ ꯍꯥꯏꯗꯤ ꯁꯤꯁꯨ ꯑꯗꯨꯝ ꯑꯃꯔꯣꯝꯗꯗꯤ ꯐꯕꯨꯗꯤ ꯐꯩꯌꯦ ꯑꯗꯨ ꯑꯣꯏꯔꯒꯁꯨ ꯁꯣ ꯍꯥꯏꯗꯤ ꯃꯌꯥꯝꯁꯤꯅꯗꯤ ꯍꯥꯏꯗꯤ ꯄꯥꯛꯅꯗꯤ ꯄꯥꯝꯅꯕꯗꯤ ꯑꯣꯏꯗꯦꯗꯅ
ꯎꯝ ꯎꯝ
ꯑꯗꯨꯅꯦ ꯑꯗꯨꯝ ꯍꯥꯏꯗꯤ ꯎꯝ ꯑꯩꯈꯣꯏꯁꯨ ꯃꯉꯥꯏꯔꯦ ꯎꯝ
ꯀꯨꯝꯍꯩꯁꯦ ꯂꯣꯏ ꯑꯍꯣꯡꯕ ꯑꯃꯃꯝ ꯂꯥꯛꯑꯦꯕ ꯇꯧꯔꯤꯁꯦ
ꯃꯥꯅꯦ
ꯍꯣꯡꯉꯦ ꯌꯥꯝꯅ ꯊꯥꯏꯅꯒ ꯃꯥꯟꯅꯗ꯭ꯔꯦ ꯂꯣꯏꯅꯃꯛ ꯍꯣꯡꯈ꯭ꯔꯦ ꯍꯧꯖꯤꯛꯇꯤ ꯂꯣꯏꯅ ꯑꯑꯣꯟꯕ ꯑꯃꯝ ꯂꯥꯛꯈ꯭ꯔꯦ ꯑꯩꯈꯣꯏꯅꯒ ꯍꯥꯏꯕ ꯉꯝꯗ꯭ꯔꯦ
ꯃꯅꯦ
ꯈꯪꯗꯦꯗ ꯇꯧꯔꯤꯁꯦ